ꯍꯜꯂꯣ ꯌꯥꯗ꯭ꯔꯣ ꯍꯂꯣ ꯇꯥ ꯇꯥꯗ꯭ꯔꯣ
ꯆꯔ
ꯆꯨꯗꯤ ꯇꯥꯕ꯭ꯔꯥ
ꯇꯥꯏ ꯇ ꯅ ꯋꯥꯝ ꯁꯂꯝ ꯇ ꯐ ꯇ ꯍ ꯊꯥꯗ꯭ꯔꯦꯁ ꯍꯥꯏꯥꯏ ꯍ ꯊꯑ ꯑꯗꯨꯗꯣ ꯐꯂꯦ ꯀꯔꯤ ꯇꯧ ꯍꯥꯏꯅ ꯃꯔ
ꯑꯦ ꯗꯨꯝ ꯇꯥꯕꯅꯠꯗ꯭ꯔꯣ
ꯇꯥꯏ ꯍꯥꯏꯕ ꯁꯜ
ꯑꯣ ꯑꯣ ꯑꯦ ꯀꯔꯤ ꯏꯌꯥꯔꯇꯦꯜ ꯁꯥꯎ ꯀꯜ
ꯏꯌꯥꯔꯄꯤꯁꯂꯣ ꯏꯌꯥꯔ ꯄꯣꯠꯂꯣ
ꯏꯌꯥꯔꯄꯣꯠꯅꯤ ꯏꯌꯥꯔꯄꯤꯁꯀ ꯅꯠꯇꯦ
ꯆꯅꯤꯌꯥꯡꯈꯩ ꯄꯤꯕ ꯑꯝꯇ ꯁꯩꯒꯦ ꯇꯧꯟ
ꯍꯥꯥ ꯅꯪꯒꯤ ꯏꯌꯥꯔꯄꯤꯁ ꯑꯉꯥꯡꯕ ꯑꯝ ꯂꯩꯗ
ꯑꯗꯨ ꯑꯗꯨ ꯌꯥ ꯑꯗꯨꯏꯗꯨ ꯑꯩꯅ ꯑꯉꯥꯡꯗ ꯄꯤꯊꯣꯛꯈ꯭ꯔꯕ ꯑꯗꯨꯒ ꯑꯗꯨꯏ ꯃꯅ ꯊꯒꯠ ꯁꯥꯅꯥ ꯂꯩꯔꯝꯃꯦꯌꯦ
ꯀꯅꯥꯅꯥ ꯑꯕꯦꯝꯃꯥꯅꯥ ꯏꯦꯌꯥꯔꯄꯤꯁ ꯇꯣ
ꯑꯁꯨ ꯅꯀꯣꯡ ꯇꯥꯅꯉꯥꯏꯅꯤ ꯗꯨꯗꯤ ꯈꯪꯕꯅꯦꯕ
ꯑꯥ
ꯑꯗꯥ ꯁꯥꯟꯅꯥ ꯂꯩꯔꯝꯃꯦꯌꯦ ꯎꯝ ꯇꯨꯡꯅꯤꯡꯉꯦꯗ ꯑ ꯑꯁꯤ ꯊꯨꯝꯍꯧꯗꯕꯋꯤ
ꯅꯨꯡꯊꯤꯟ ꯇꯨꯝꯍꯧꯗꯕꯩ
ꯎꯝꯝ
ꯅ ꯑꯅꯤ ꯑꯅꯤꯔꯛ ꯁꯥꯅꯥꯔꯁꯦ ꯑꯗ ꯇꯨꯝꯃ
ꯑꯥꯎ ꯇ꯭ꯔꯣꯂꯤ ꯑꯝꯇ ꯆꯣꯔꯒꯦꯠ ꯁꯝꯗꯣꯛꯏ
ꯀꯔꯤ
ꯇꯔꯣꯂꯤ ꯑꯝꯇ ꯁꯪꯗꯣꯛꯏꯒꯦ ꯇꯔꯣꯂꯤ ꯑꯃ ꯄꯤꯈ꯭ꯔꯗꯣꯏꯅꯦꯕ ꯍꯌꯦꯡ ꯂꯥꯡꯄꯗ ꯅꯪ ꯄꯨꯡ ꯑꯅꯤ ꯃꯈꯥꯏꯗ
ꯍꯪꯒꯝꯃꯩ ꯍꯨꯔꯇꯤ ꯑꯣꯏꯗꯣꯔꯥ
ꯊꯤꯔꯔꯣꯏ ꯁꯨꯇꯤ ꯑꯣꯏ ꯂ ꯑꯌꯨꯛꯇꯨ ꯄꯨꯂꯞ ꯇꯧꯔꯝꯃꯣꯗꯦꯏ
ꯄꯨꯡ ꯀꯌꯥ ꯍꯂꯛꯇꯣꯏꯕ ꯑꯗꯣꯏ ꯅꯪ
ꯄꯨꯡ ꯀꯩꯅꯣ ꯑ ꯇꯔꯥꯃꯥꯈꯥꯏ ꯑꯦ ꯇꯔꯥꯃꯈꯥꯏ ꯇꯔꯣꯏ ꯄꯨꯡꯅꯦ ꯃꯥꯄꯜ ꯃꯥꯈꯥꯏ ꯇꯔꯥ
ꯎꯝ
ꯃꯅꯤꯄꯨꯔꯅꯤ ꯄꯥ ꯂꯣꯏ ꯁꯤꯟꯗꯣꯏꯅꯦꯕ
ꯎꯝ
ꯅꯤꯄꯥꯝꯗꯗꯤ ꯂꯟꯗꯣꯏ ꯅꯤꯄꯥꯥꯟꯗ ꯃꯊꯪ ꯃꯊ ꯇꯧꯔ
ꯁ ꯂꯩꯗ ꯎ ꯌꯨꯝꯗꯁꯨ ꯊꯝꯕꯝ ꯅꯇꯠꯇꯁ
ꯑꯔꯤ
ꯌꯨꯝꯗꯁꯨ ꯄꯣꯠ ꯆꯩꯩꯗꯨ ꯂꯩꯇꯦꯕ
ꯀꯔꯤ ꯄꯣ ꯆꯩꯅꯤ
ꯑꯩ ꯄꯣꯁꯦꯕꯈꯥꯏ ꯍꯦꯇꯝꯝ ꯂꯩ ꯀꯦ
ꯅꯪ ꯀꯣꯆ ꯆꯟ ꯍꯗꯗ
ꯁꯔꯤ
ꯍꯪꯕꯨꯗꯦꯗꯣ ꯆꯟꯕ꯭ꯔ ꯍꯥꯕ
ꯇ꯭ꯔꯣꯂꯤꯁꯨ ꯊ꯭ꯔꯥꯅꯤꯗ ꯇ꯭ꯔꯣꯂꯤ ꯇ꯭ꯔꯣꯂꯤꯗ ꯌꯥꯎꯔꯤ ꯇ꯭ꯔꯣꯂꯤꯗ ꯄꯣ ꯆꯩ ꯌꯥꯎꯔꯤ ꯀꯤꯔ
ꯎꯝ
ꯑꯗ ꯑꯄ ꯇ꯭ꯔꯣꯂꯤꯁꯦ ꯑꯅꯤꯃꯛ ꯌꯥꯗꯣꯏ ꯍꯌꯦꯡꯗꯨꯗꯤ ꯑꯗꯨꯃꯛꯇ ꯄꯤꯈꯤꯗꯣꯏ ꯑꯩꯈꯣꯏ ꯗꯥ ꯁꯔꯨꯛ ꯀꯅ ꯄꯤꯔꯛꯎꯁ ꯐꯦ ꯆꯦ ꯑꯗꯨ ꯂꯩ
ꯑꯅꯤꯃꯛ ꯄꯤꯗꯣꯏ ꯑꯕ
ꯑꯆꯧꯕꯗꯨꯅ ꯀꯅꯥꯒꯦ
ꯑ ꯁꯅꯦꯁ ꯃꯅꯤ ꯑꯣꯏꯒꯦ ꯊ
ꯑ
ꯑꯩꯥꯏꯗꯤꯌꯥ ꯌꯥꯝ ꯄꯨꯔꯣꯏꯌꯦ ꯀꯩꯒꯤ ꯑꯥꯔ ꯑꯗꯨ ꯌꯦꯜꯂꯛꯑꯅꯤ ꯀꯅꯥ
ꯎꯝ
ꯎꯝ ꯁꯥꯇ꯭ꯔꯒꯤ ꯀꯦꯖꯤ ꯀꯌꯥꯅꯣ ꯑꯣꯏꯗꯥꯏꯅꯦ
ꯑꯅꯤ ꯑꯍꯨꯝ ꯍꯦꯟꯕ ꯌꯥꯏ ꯐꯤꯐꯇꯤꯟꯗꯤ ꯑꯗꯨꯝ ꯑꯣꯏꯗꯣꯏꯅꯀꯣ ꯇꯀꯦꯁꯦ ꯑꯗꯨꯀꯥꯟꯗꯦꯁ ꯐꯤꯇꯤꯟ ꯂꯣꯏ ꯑꯣꯏꯈ꯭ꯔꯕꯅꯦꯕ ꯍꯥꯂ ꯐ꯭ꯔꯥꯏ ꯐ꯭ꯔꯥꯏꯇ ꯂꯩꯔꯝꯃꯦꯕ
ꯅꯣꯏ ꯅ ꯍꯣꯏ ꯃꯤꯟꯗ ꯁꯥꯟꯅꯔꯛꯇ꯭ꯔꯣ ꯃꯤꯟꯗ ꯑꯃ ꯑꯣꯟꯅꯕ ꯑꯃ ꯂꯩꯕ꯭ꯔꯣ ꯑꯥꯛꯆꯎꯕ ꯑꯃ ꯈꯪꯕ꯭ꯔꯥ ꯃꯤꯟꯗ ꯀꯦꯖꯤ ꯀꯨꯟ ꯀꯨꯟꯊ꯭ꯔꯥ ꯅꯤꯄꯨ ꯌꯥ ꯑꯣꯟꯅ ꯑꯆꯧ ꯑꯆꯧ ꯂꯩꯕꯗꯣ ꯑꯗꯨ ꯁꯥꯟꯅꯔꯛꯇ꯭ꯔꯥ
ꯀꯥꯏꯝ ꯃꯤꯟꯒ ꯂꯩꯇꯦꯗ ꯑꯈꯣꯏ ꯗꯥꯏꯗ
ꯀꯥꯈꯠꯂ ꯑꯗꯨꯝ ꯊꯥꯅꯔꯤ
ꯑꯈꯣꯏ ꯁꯥꯟꯅꯗꯦ ꯃꯤꯟꯒ ꯁꯥꯟꯅꯕꯝ ꯂꯩꯇꯦ
ꯍꯥꯏꯗꯤ ꯑꯩꯈꯣꯏ ꯃꯃꯥꯡ ꯄꯔꯦꯡꯗ ꯂꯩꯔꯁꯨꯅꯦ ꯑꯗꯨꯒꯄꯗ ꯌꯥꯝ ꯊꯤꯅ ꯀꯩ ꯍꯥꯏꯅꯤ ꯂꯥꯥꯛꯅꯩꯌꯦꯕ
ꯎꯝ ꯌꯥꯝ ꯂꯥꯞꯅꯕꯗꯤ ꯅꯠꯇꯦ
ꯌꯥꯝ ꯂꯞꯅꯕ ꯍꯥꯏꯗꯤ ꯁꯨꯈꯪ ꯈꯪꯅꯗꯕꯩ ꯇꯥꯏꯞ ꯇꯧꯔꯦ
ꯎꯝ
ꯑꯈꯣꯏ ꯈꯔ ꯇꯤꯅꯩꯁꯤꯅ ꯑꯋꯥꯡ ꯄꯔꯦꯡꯒꯤ ꯀꯥꯡꯕꯨ ꯑꯗꯨꯁꯨ ꯊꯤꯅꯗ ꯒꯨꯝꯕꯅꯤꯗ ꯎꯝ
ꯑꯋꯥꯡꯉꯥꯏ ꯂꯣꯏ ꯍꯦꯛ ꯃꯃꯥꯡꯈꯤꯗ ꯅꯠꯇ꯭ꯔꯥ
ꯄꯤꯌꯥ ꯍꯣꯏ ꯄꯔꯦꯡꯗꯣ ꯎꯝ ꯅꯥꯀꯟꯒꯤ ꯑꯗꯨ ꯑꯩꯒꯤ ꯃꯅꯥꯛꯅ ꯃꯈꯣꯏ ꯀ꯭ꯂꯥꯁ ꯈꯔ ꯂꯩꯌꯦꯕ ꯗꯨ ꯃꯉꯥꯏꯔꯦ
ꯑꯗꯨꯗ ꯑꯁꯤꯃꯥ ꯅꯨꯄꯤ ꯑꯃ ꯃꯌꯨꯝ ꯄꯥꯜꯂꯛꯄꯗꯣ ꯑꯁꯤꯃꯥꯗꯣ
ꯀꯟ ꯀꯥꯅꯥꯅꯣ ꯈꯪꯗꯦ
ꯅꯣꯏ ꯍꯦꯛ ꯅꯥꯀꯟꯗꯤ ꯕꯤꯜꯗꯤꯡ ꯑꯆꯧ ꯑꯃ ꯂꯩꯕꯗꯣ
ꯎꯝ
ꯑꯗꯨꯗ ꯄꯥꯜꯂꯦꯕ ꯑꯁꯣꯝ ꯋꯥꯉꯨꯗꯩ
ꯌꯦ ꯌꯦ ꯌꯥ ꯈꯪꯉꯤ ꯈꯪꯉꯤ ꯈꯪꯉꯤ
ꯍꯩꯃ ꯃꯁꯛꯇꯤ ꯐꯖꯩꯌꯦ
ꯐꯖ ꯐꯖꯕꯩ ꯂꯥꯏ ꯍꯩꯇꯕꯩ ꯑꯣꯏꯔꯔꯣꯏ ꯈꯪꯕꯒꯤ ꯃꯦꯀꯞ ꯀꯨꯝꯕ ꯑꯗꯒꯤ ꯑꯗꯩꯝ ꯑꯗ꯭ꯋꯥꯏ ꯇꯝ ꯌꯥꯕ ꯑꯣꯏꯅ ꯑꯗꯨꯝ ꯇꯝꯕ ꯂꯩꯕꯅꯦꯕ ꯃꯣꯏꯗꯣ ꯁꯦꯀꯦꯟꯗꯔꯤ ꯑꯗꯨ
ꯃꯣꯏ ꯔꯤꯂꯤꯐ ꯀꯦꯝꯗ ꯂꯩ ꯍꯥꯏꯒꯨꯝ ꯇꯧꯋꯦ
ꯀꯩꯒꯤꯅꯣ
ꯈꯪꯗꯦ ꯃꯣꯏꯗꯨ ꯀꯛꯆꯤꯡ ꯃꯆꯥ ꯑꯣꯏꯔ ꯁꯨ ꯏꯝꯐꯥꯜ ꯂꯣꯝꯗ ꯑꯗꯨꯝ ꯂꯩꯔ ꯃꯥꯜꯂꯦꯗ
ꯎꯝ ꯃꯄꯥ ꯂꯩꯇ꯭ꯔꯦꯕ ꯃꯃꯥꯒ ꯈꯛꯇ ꯂꯩꯕꯅꯦꯕ ꯃꯤꯅꯁꯨ ꯑꯗꯨꯝ ꯐꯖꯅ ꯉꯥꯡꯅꯕꯤꯗꯝꯅꯦ ꯃꯣꯏꯁꯦ
ꯃꯥꯏ ꯅꯨꯄꯥꯁꯦ ꯒꯨꯂꯤ ꯆꯥꯕꯅꯦꯕ
ꯀꯅꯥꯒꯤ
ꯃꯥꯏ ꯅꯨꯄꯥ ꯑꯣꯏꯔꯤꯁꯦ
ꯍꯧꯖꯤꯛ ꯄꯥꯜꯂꯛꯏꯁꯦ
ꯍꯣꯏ ꯃꯤ ꯒꯨꯂꯤ ꯆꯥꯏꯌꯦꯕ
ꯀꯤꯕꯨꯀꯤ ꯁꯣꯐꯤꯌꯥ ꯑꯦꯠꯁ ꯄꯛ ꯂꯩꯔꯝꯗ
ꯁꯦꯟꯇꯔ ꯂꯩꯕ ꯅꯨꯄꯥꯅꯦꯕꯥ ꯑꯗꯒꯤ ꯍꯧꯖꯤꯛꯅ ꯒ꯭ꯌꯥꯟ ꯇꯥꯔꯒ ꯍꯥꯏꯈꯤꯒꯦꯅꯦ ꯃꯊꯪ ꯃꯊꯪ ꯁꯤꯁꯤꯡ ꯍꯧꯖꯤꯛꯅ ꯒ꯭ꯌꯥꯟ ꯇꯥꯔꯒ ꯁꯦꯟꯇꯔ ꯑꯃ ꯂꯤꯈꯠꯄ ꯅꯇꯔ꯭ꯒ ꯆꯟꯗꯔꯁꯤ ꯃꯦꯅꯦꯖꯔ ꯑꯣꯏꯕ꯭ꯔꯥ ꯑꯗꯨꯃꯥꯏꯅ ꯇꯧꯔꯒ ꯒ꯭ꯌꯥ ꯇꯥꯔꯗꯤ ꯂꯩꯔꯕ ꯏ ꯁꯨꯝꯃ ꯑꯗꯨꯏꯁꯨ ꯃꯥꯁꯨ ꯍꯣꯛꯄꯗꯤ ꯒ꯭ꯌꯥꯟ ꯇꯥꯖꯔꯕꯀꯣ ꯍꯅꯗꯤ ꯀꯨꯂꯤꯁꯕ ꯑꯣꯏꯔꯝꯃꯦꯕ
ꯑꯗꯣ ꯌꯥꯎꯁꯪꯗꯤ ꯊꯣꯛꯇꯣꯏꯅꯦꯕꯀꯣ
ꯎꯝ
ꯦꯇꯦ ꯄꯥꯆꯅꯅ
ꯎꯝ
ꯁꯤ ꯆ ꯁꯂ ꯍꯥꯄꯑꯣ ꯆꯀꯤꯆꯟꯃꯁ
ꯐ ꯃꯤꯁꯤ ꯌꯥꯗ ꯃꯖꯥ ꯍꯗꯣ
ꯑꯗꯨꯝ ꯌꯥꯕꯗꯣ ꯈꯪꯉ ꯄꯨ꯭ꯔ ꯃꯣꯏ ꯂꯥꯁ ꯇꯝꯗ꯭ꯔꯦ ꯑꯗ ꯑꯗꯨꯝꯕ ꯅꯨꯄꯥꯗ ꯑꯣꯏꯅ ꯃꯣꯏꯁꯦ ꯑꯃ ꯃꯁꯥꯗꯣ ꯌꯣꯟꯖꯕꯩꯇꯥꯥꯏꯞ ꯇꯧꯕꯗꯣ ꯅꯨꯄꯥꯁꯤ ꯈꯤꯇꯪ ꯑꯐꯕ ꯑꯃꯅꯒ ꯄꯩꯁꯥ ꯄꯥꯏꯕ ꯑꯃꯒ ꯂꯥꯛꯑꯗꯤ ꯌꯥꯗ ꯌꯥꯕꯒꯤ ꯃꯑꯣꯡ ꯇꯧꯕꯅꯦ ꯃꯣꯏꯁꯦ
ꯎꯝ ꯍꯣꯏ ꯏꯃꯨꯡꯕꯨꯗꯤ ꯄꯩꯁꯥꯕꯨꯗꯤ ꯌꯥꯝ ꯄꯥꯏꯕꯅꯦ ꯃꯤꯁꯨ ꯑꯗꯨꯝ ꯐ ꯃꯤꯁꯨ ꯑꯗꯨꯝ ꯐꯔꯤ ꯐꯥꯕꯅꯦ ꯕ ꯍꯣꯏ ꯅꯨꯄꯥꯗꯨ ꯈꯛꯇꯅꯤ ꯐꯠꯇ꯭ꯔꯔꯤꯁ ꯀꯅꯥ ꯊꯕꯣ ꯇꯧꯗꯦ ꯅꯣꯏ ꯑꯩꯈꯣꯏ ꯄꯔꯦꯡꯒꯤꯗ ꯑꯃ ꯁꯔꯃ ꯍꯣꯇꯦꯜ ꯅꯥ ꯂꯩꯇ꯭ꯔꯣ
ꯈꯪꯉꯦ ꯎꯝ ꯑꯦꯁ ꯀꯅ ꯀꯣꯏ ꯒ ꯑꯃ ꯍ
ꯃꯤꯗꯤ ꯑꯗꯨꯝ ꯐꯕꯅꯦꯕ ꯃꯤꯗꯤ ꯂꯣꯏ ꯐꯕ ꯃꯆꯥꯗꯨ ꯈꯛꯇꯅꯤ ꯐꯠꯇ꯭ꯔꯤꯁ ꯐꯛꯄꯨꯗꯤ ꯀꯩꯝ ꯇꯧꯗ꯭ꯔꯕ
ꯑꯩ ꯄ꯭ꯂꯣꯒ ꯍꯥꯏꯩꯔꯦ ꯁꯣꯐꯤꯌꯥ ꯉ
ꯑꯗꯨꯝꯕ ꯇꯣꯄꯤꯛ ꯃꯆꯥ ꯃꯆꯥꯗꯣ ꯍꯥꯟꯅ ꯑꯗꯨꯃꯥꯏꯅ ꯄꯥꯎꯋꯦꯕ ꯑꯗꯨ ꯐꯥꯎꯕꯅꯦꯕ ꯎꯝ
ꯑꯗꯣ ꯍꯧꯖꯤꯛꯀꯤ ꯅꯨꯄꯤꯗꯣ ꯑꯗꯨꯃꯥꯏꯅ ꯇꯧꯕ ꯃꯤꯅꯦꯕ ꯃꯥꯁꯦ ꯑꯗꯨꯝ ꯃꯈꯣꯏꯒꯁꯨ ꯇꯤꯟꯅꯈꯤꯗ꯭ꯔꯦ ꯃꯥꯁꯦ ꯂꯥꯏꯁꯝꯗ꯭ꯔꯕꯅꯤꯅ ꯑꯗꯨꯝ ꯃꯈꯣꯏ ꯇꯤꯟꯅꯈꯤꯗ꯭ꯔꯦ ꯑꯗꯨ ꯍꯥꯟꯅꯗꯤ ꯍꯥꯟꯅ ꯍꯥꯏ ꯀ꯭ꯂꯥꯁ ꯐꯣꯔ ꯐꯥꯎ ꯈꯛꯇꯅꯦꯕ ꯀꯩꯅꯣ ꯄ꯭ꯔꯥꯏꯃꯥꯔꯤ ꯁꯀꯨꯜꯗ ꯇ
ꯎꯝ
ꯑꯗꯨ ꯑꯗꯨꯝ ꯈꯪꯗꯦ ꯑꯗꯨꯝ ꯈꯠꯂꯒꯗꯤ ꯂꯩꯔꯕꯗꯣ ꯃꯣꯏꯁꯦ ꯏꯔꯥꯡ ꯑꯣꯏꯅ ꯑꯗꯨꯝ ꯂꯩ ꯂꯩꯕꯅꯦꯕ ꯀ꯭ꯂꯥꯁ ꯇꯦꯟ ꯑꯦꯂꯚꯦꯟ ꯁ꯭ꯋꯥꯏ ꯀꯥꯔꯛꯄꯗꯒꯤ ꯃꯣꯏꯁꯤ ꯏꯔꯥꯡ ꯑꯗꯨꯝ ꯇꯧꯔꯒꯅꯦ ꯅꯨꯄꯥ ꯆꯦꯟ ꯃꯥꯅꯦ ꯅꯨꯄꯥꯗ ꯆꯦꯟꯈꯤꯗꯧ ꯃꯥꯟꯕ ꯍꯥꯏ ꯑꯗꯨꯝ ꯂꯩꯕꯗ
ꯎꯝ ꯐꯣꯏ ꯀꯁꯋꯥꯏ ꯑꯍꯟꯁꯤꯅ ꯑꯣꯀꯦ ꯑꯍꯟꯁꯤꯅ ꯑꯩꯈꯣꯏꯗꯤ ꯕꯁ ꯈꯔ ꯑꯗꯨꯝ ꯍꯟꯕꯅꯤꯅꯦ